ꯑꯣ
ꯇꯥꯕꯔꯣ
ꯇꯥꯏꯌꯦ ꯇꯥꯏꯌꯦ
ꯀꯩꯗꯧꯔꯤꯅꯣ
ꯊꯤ ꯐꯥꯏꯔꯤ ꯅꯪꯗꯤ
ꯏꯅꯦ ꯑꯩꯈꯣꯏꯕꯨ ꯃꯁꯥꯁ ꯇꯧꯕꯤꯕꯒꯤ ꯐꯝꯃꯤꯌꯦ
ꯍꯥꯥ
ꯏꯅꯦ ꯑꯩꯈꯣꯏꯕꯨꯕ ꯉꯥꯏꯍꯥꯛ ꯃꯦꯠ ꯄꯤꯔꯒ ꯐꯝꯃꯤꯌꯦ
ꯎꯝ ꯅꯣꯏ ꯅꯥ ꯅꯥꯕꯗꯨꯔꯣ
ꯍꯣꯏ
ꯀꯥꯃꯥꯏ ꯇꯧꯔꯒꯦ ꯃꯥꯗꯤ ꯈꯔ ꯐꯔꯕꯣ
ꯀ ꯀ ꯀ ꯀꯩꯕ
ꯈꯤꯇꯪꯗꯤ ꯐꯔꯛꯑꯕꯣ ꯇꯥꯗꯔꯣ
ꯇꯥꯔꯕ꯭ꯔꯣ
ꯀꯃꯥꯏ ꯇꯧꯔꯒꯦ ꯈꯤꯇꯪꯗꯤ ꯅꯨꯡꯉꯥꯏꯔꯛꯑꯕꯣ ꯍꯥꯏꯕꯅꯦ
ꯍꯦꯟꯅ ꯍꯦꯟꯅ ꯊꯤ ꯍꯥꯏꯗ꯭ꯔ ꯇꯔꯦ
ꯇꯥꯗꯤꯌꯦ
ꯥ ꯇꯥꯗꯕ꯭ꯔꯥ
ꯃꯈꯣꯜ ꯆꯞꯄꯒ ꯂꯩꯅꯩ ꯃꯈꯣꯜ
ꯑꯗꯨꯁꯨ ꯇꯥꯗꯦ ꯑꯗꯨꯗꯤ
ꯄꯨꯔꯥ ꯏꯁꯄꯤꯠꯇ ꯆꯠꯂ ꯂꯩꯅꯦ ꯃꯈꯣꯜꯖꯦ
ꯇꯥꯗꯦ ꯑꯗꯨꯗꯤ
ꯇꯥꯏ ꯑꯗꯨ ꯑꯥꯐꯇꯔ ꯗꯤꯂꯦ ꯇꯧꯔꯒ ꯏꯁꯄꯤꯠꯇ ꯄꯔꯤ ꯄꯤ ꯄꯤꯛ ꯇꯧꯔ ꯂꯥꯛꯑꯦꯕ
ꯍꯧ ꯍꯧꯖꯤꯛꯇ ꯑꯗꯨꯝ
ꯌꯥꯔꯦ ꯍꯣꯏ
ꯆꯥꯛ ꯆꯥꯔꯕꯣ ꯅꯪꯗꯤ
ꯍꯥ
ꯆꯥꯛ ꯆꯥꯔꯕꯣ
ꯆꯥꯗ꯭ꯔꯦꯗ ꯑꯩꯅ ꯃꯣꯏꯕ ꯃꯈꯣꯜ ꯇꯥꯔꯕ
ꯇꯥꯗꯦꯍꯦ
ꯀꯃꯥꯏꯅ ꯇꯥꯗꯦꯕ ꯕꯦꯛꯒ꯭ꯔꯥꯎꯟ ꯃꯈꯣꯟ ꯐꯟꯇ ꯅ ꯑꯣꯏꯒ ꯇꯥꯔꯒ ꯑꯩ ꯃꯣꯏ ꯃꯈꯣꯟ ꯐ
ꯈꯪꯗꯦꯅꯦ ꯄ꯭ꯔꯦꯡ ꯄ꯭ꯔꯦꯡ ꯍꯥꯏꯕꯒꯨꯝ ꯗꯦꯠ ꯇꯥꯕꯨꯝ ꯇꯧꯋꯦ ꯑꯗꯨꯏꯗꯤ ꯑꯇꯩꯗꯤ ꯇꯥꯗꯦ
ꯄ ꯄꯥꯏꯕꯅ ꯇꯕ
ꯍꯣꯏ ꯌꯥꯝ ꯄꯥꯏꯔꯦ ꯍꯥꯏꯇꯥꯥꯔꯦꯗ ꯈꯔ ꯈꯛꯇꯅꯦꯗ
ꯄꯩꯁꯥ ꯌꯥꯝ ꯄꯥꯏꯕ ꯃꯑꯣꯡꯅꯤꯅꯦ ꯑꯩꯉꯣꯟꯗ ꯄꯩꯁꯥ ꯌꯥꯝ ꯊꯥꯅꯤꯡꯕ ꯋꯥꯅꯤꯅꯦ ꯑꯦꯛꯁꯇ꯭ꯔꯥ ꯑꯦꯛꯁꯇ꯭ꯔꯥ
ꯑꯩ ꯍꯧꯖꯤꯛ ꯈꯥꯛ ꯇꯧꯏꯕꯒꯤ ꯈꯔ ꯈꯛ ꯄꯤꯕꯗꯣ
ꯎꯝ ꯄꯤꯔꯛꯑꯣ ꯑꯩꯈꯣꯏꯗꯤ ꯑꯃꯨꯛꯀꯨꯝ ꯅꯪ ꯃꯥꯏꯅ ꯇꯧꯕꯅꯤꯅ ꯑꯩꯅ ꯍꯥꯏꯕꯗꯤ ꯅꯪꯒꯤ ꯂꯨ ꯅꯪ ꯂꯨꯄꯥ ꯆꯥꯝꯃꯉ ꯑꯦꯁꯇ꯭ꯔꯥꯗ ꯄꯤꯔꯛꯑꯣ ꯍꯥꯏ ꯑꯗꯨꯗꯤ ꯅꯪ ꯀꯃꯥꯏꯅ ꯇꯧꯔ ꯂꯩꯕꯅꯤ ꯅꯪ
ꯑ ꯑꯖꯤꯗꯤꯅꯤꯒꯁꯨ
ꯅꯤꯗꯁꯨ ꯄꯤꯔꯛꯑꯣꯅꯤꯗ
ꯍꯣꯏꯗ ꯄꯤꯔꯛꯇ꯭ꯔꯁꯨ ꯌꯥꯏꯗ ꯅꯤꯗꯦꯗ
ꯗꯨꯗꯤ ꯄꯩꯁꯥ ꯄꯥꯏꯕꯅꯤ ꯑꯗꯨꯒꯤ ꯃꯊꯦ
ꯀꯩꯗꯧꯏ ꯍꯥꯏꯅꯣ ꯉꯁꯤꯗꯤ ꯗ
ꯑꯁ ꯇꯨꯝꯃꯦ ꯍꯧꯒꯠꯂꯦ ꯇꯨꯝꯃꯤ ꯍꯧꯒꯠꯂꯦ ꯑꯗꯨꯝ ꯇꯧꯔꯦ ꯑꯩꯁꯨ ꯑꯗꯨꯝ ꯇꯨꯝꯕ ꯌꯥꯗ꯭ꯔꯦ ꯇꯜꯂꯦ
ꯖ ꯀꯩꯒꯤꯅꯣ
ꯈꯪꯗꯦ ꯇꯨꯝꯕꯅꯤ ꯄꯨꯡ ꯑꯃꯒ ꯑꯃ ꯊꯥꯔꯇꯤꯅꯤ ꯁꯨꯃꯥꯏꯅ ꯇꯨꯝꯕ ꯑꯗꯨꯝ ꯍꯧꯒꯠꯀꯅꯤ ꯍꯧꯖꯤꯛꯁꯨ ꯇꯨꯝꯕ ꯍꯧꯒꯠꯄꯅꯦ ꯑꯃꯨꯛ
ꯑꯣ
ꯍꯛꯆꯥꯡꯗ ꯌꯥꯝ ꯋꯥꯔꯕꯅꯤꯕ ꯇꯨꯝꯅꯤꯡꯉ ꯂꯩꯈ꯭ꯔꯔꯕꯅꯤꯕ ꯑꯩ ꯐꯨꯜ ꯔꯦꯁ ꯄꯥꯝꯃꯒ ꯂꯩꯕꯅꯤꯕ ꯉꯝꯗ꯭ꯔꯦꯕ
ꯗ꯭ꯔꯣ
ꯍꯧꯖꯤꯛ ꯃꯣꯏꯁꯨ ꯇꯨꯝ ꯇꯨꯝꯊꯣꯛꯄꯅꯦ ꯗꯨ ꯈꯒꯠꯈꯔ꯭ꯦ
ꯅꯨꯡꯉꯥꯏ ꯇꯦꯍꯦ
ꯁꯨꯃꯥꯏ ꯌꯨꯝ ꯌꯨꯝꯗ ꯉꯥꯛꯇ ꯂꯩꯇꯔꯥꯕꯩꯔ꯭ ꯈꯪꯗꯦ ꯇꯨꯝꯕ ꯌꯥꯗ꯭ꯔꯕꯁ
ꯑꯣꯏꯔꯝꯒꯅꯤꯌꯦ ꯌꯨꯝꯗ ꯈ ꯆꯥꯎꯔꯦ ꯍꯥꯏꯕꯗꯤ ꯑꯇꯣꯞꯄꯁꯨ ꯀꯩꯅꯣ ꯊꯕꯛꯁꯨ ꯑꯇꯣꯞꯄꯥꯁꯨ ꯇꯧꯗꯔ꯭ꯦꯗꯅ
ꯆꯥꯛ ꯌꯦꯟꯁꯥꯡꯄꯥꯥꯛ ꯊꯣꯡꯗ꯭ꯔꯦ ꯑꯗꯨꯃꯥꯏꯅ ꯇꯧꯕꯩꯔꯥ ꯈꯪꯗꯦ
ꯑꯗꯨꯒ ꯀꯩꯅꯣ ꯇꯧꯔꯁꯨ ꯆꯥꯛꯊꯣꯛꯑꯁꯨ ꯑꯗꯨꯝ ꯐꯃꯨꯡꯗ ꯈꯛꯇ ꯂꯩꯔꯦꯗꯅ
ꯍꯩꯅꯗꯔ꯭ꯦꯍꯦ ꯁꯤꯃꯗꯤ ꯁꯦꯡꯅ
ꯃꯄꯥꯟ ꯊꯣꯛꯄ ꯌꯥꯔꯗꯤ ꯊꯣꯛꯎꯗꯅ
ꯊꯣꯛꯄ ꯌꯥꯗꯔꯦ ꯕꯦꯜꯀꯣꯅꯤ ꯐꯥꯎ ꯊꯣꯛꯈꯟꯗꯔ꯭ꯦ ꯍꯣꯏꯔꯣꯡ ꯔꯣ
ꯍꯥꯟꯗꯤ ꯌꯥꯔꯝ ꯅꯠꯇ꯭ꯔꯣ
ꯅꯍꯥꯟꯗꯤ ꯌꯥꯕꯥꯅꯤ ꯑꯗꯨ ꯚꯀꯅꯤꯐꯥꯎ ꯑꯃꯛ ꯃꯄꯥꯟꯗꯒꯤ ꯀꯩꯅꯣ ꯌꯣꯠꯅꯔꯛꯀꯅꯤ ꯏ ꯀꯥꯕꯅꯦ
ꯀꯜꯀꯅꯤꯗꯣ
ꯑꯥ
ꯑꯦ ꯅꯣꯏ ꯔꯣꯝꯒꯤ ꯅꯠꯇ꯭ꯔꯣ ꯑꯗꯨꯗꯤ
ꯃ ꯑꯣꯏꯅ ꯑꯗꯨ ꯃꯣꯏ ꯑꯩꯈꯣꯏ ꯔꯨꯝꯒꯤ ꯃꯄꯥꯟ ꯃꯄꯥꯟꯗꯒꯤ ꯃꯣꯏꯅ ꯊꯂꯛꯑꯦ ꯄꯨꯜꯂ ꯊꯝꯃꯦ ꯑꯩꯣꯟꯅ
ꯃꯄꯥꯟꯗꯒꯤ ꯀꯃꯥꯏꯅ ꯄꯨꯟꯕ
ꯕꯪꯀꯅꯤꯗ ꯊꯣꯡꯅꯤꯡꯉꯥꯏ ꯑꯩꯈꯣꯏ ꯊꯣꯡꯅꯩꯗꯅ
ꯍꯣꯏ
ꯑꯗꯨꯏ ꯊꯣꯡ ꯃꯣꯏ ꯃꯄꯥꯟꯗꯒꯤ ꯊꯧꯔꯤꯅꯥ ꯌꯣꯠꯅ ꯄꯨꯜꯂꯥꯒꯥ ꯊꯝꯕꯤꯕꯥ ꯃꯣꯏꯅ
ꯑꯗꯨꯗ ꯅꯣꯏ ꯔꯨꯝꯒꯤ ꯕꯦꯜꯀꯣꯅꯤ ꯑꯂꯛ ꯅꯠꯇ꯭ꯔꯣ ꯑꯗꯨꯗꯣ ꯇꯣꯉꯥꯟꯕꯗꯣ ꯀꯃꯥꯏꯅ ꯃꯣꯏ ꯆꯪꯕ ꯎꯉꯥꯡ ꯑ ꯄꯨꯟꯕ ꯑꯗꯨꯝ ꯍꯥꯏꯔꯝꯅꯦ
ꯈꯪꯗꯦ ꯑꯩꯁꯨ ꯄꯨꯜꯂ ꯂꯩꯔꯝꯕꯗꯨꯗꯥ
ꯃꯤꯒꯤ ꯀꯥ ꯅꯛꯅꯕꯩꯔꯣ
ꯃꯅ ꯂꯣꯏ ꯂꯛꯅꯏꯗꯨꯅ ꯑꯩ ꯁ ꯑꯩꯒꯤ ꯃꯃꯥꯡꯗ ꯑꯩꯈꯣꯏ ꯃꯦꯅꯦꯖꯔꯒꯤ ꯀꯥ ꯂꯩꯗꯅ
ꯑꯗꯨꯗꯣ ꯐꯥꯎꯅꯔꯒ ꯆꯠꯄ ꯌꯥꯕ꯭ꯔꯥ ꯍꯥꯏꯕ ꯕꯒꯨꯅꯤꯗꯣ
ꯑꯩꯈꯣꯏ ꯀꯩꯗꯧꯕ ꯂꯩꯕ ꯀꯥꯟꯗꯅꯣ ꯆꯪ ꯆꯪꯅ ꯇꯧꯕ ꯃꯥꯜꯂꯦ ꯃꯥꯅ
ꯑꯗꯨꯗꯤ ꯂꯧꯊꯣꯛꯑꯗꯅ
ꯃꯣꯏꯅ ꯇꯧꯕꯤꯗꯨ ꯀꯩ ꯂꯧꯊꯣꯛꯈ꯭ꯔꯥ ꯑꯃꯨꯛ ꯃꯣꯏꯅ ꯇꯧꯅꯨ ꯊꯣꯛꯀꯅꯨ ꯍꯥꯏꯕꯗꯨꯃ ꯇꯧꯕꯤꯒꯅꯤꯗꯅ
ꯀꯃꯥꯏꯅ ꯇꯧꯔꯤꯅꯣ ꯑꯩꯗꯤ ꯎꯗꯕꯅꯦꯅꯣꯏ ꯒ꯭ꯌꯥꯟ ꯁꯨꯛꯇꯇꯥ ꯇꯥꯅꯤ
ꯑꯩꯈꯣꯏ ꯀꯥꯗꯩꯅꯦ ꯊꯣꯡ ꯍꯥꯡꯇꯣꯛꯑꯒ ꯕꯛꯀꯅꯤ ꯊꯣꯔꯤꯉꯩꯅꯤꯗꯅ
ꯎꯝ
ꯑꯗꯨꯗꯨ ꯃꯄꯥꯟꯗꯒꯤ ꯃꯣꯏꯅ ꯌꯣꯠꯅ ꯄꯨꯜꯂ ꯊꯝꯕꯤꯈ꯭ꯔꯕ
ꯃꯄꯥꯟꯗꯒꯤ ꯀꯃꯥꯏꯅ ꯄꯨꯟꯕꯅꯣ ꯍꯥꯏꯕꯅꯦ ꯍꯧꯖꯤꯛꯀꯤꯗꯣ
ꯃꯄꯥꯟꯗꯒꯤ ꯃꯊꯛꯇꯤ ꯊꯧꯔꯤꯛꯏꯒ ꯀꯩꯅꯣ ꯑꯦꯗꯖꯁ ꯇꯧꯔꯒ ꯃꯄꯥꯟꯗꯁꯨ ꯊꯣꯡ ꯂꯣꯟꯕ ꯌꯥꯕꯅꯦꯕ ꯑꯩꯈꯣꯏꯗꯣ
ꯑꯗꯨ ꯃꯄꯥꯟꯗꯣ
ꯎꯝ
ꯃꯄꯥꯟ ꯂꯣꯟꯕꯤꯔꯒ ꯃꯣꯏꯒꯤ ꯃꯅꯨꯡꯗ ꯆꯪꯅꯕ ꯀꯥꯏꯗꯒꯤ ꯆꯪꯒꯗꯕ ꯑꯗꯨꯗꯣ ꯑꯃꯨꯛꯀ
ꯑ ꯑꯗꯨꯗꯤ ꯂꯤꯚꯡ ꯔꯨꯝꯗ ꯆꯪꯕ ꯌꯥꯏꯗꯅ ꯑꯃꯣ
ꯑꯗꯨ ꯑꯗꯨ ꯍꯪꯕꯅꯤꯗꯅ ꯑꯣ
ꯂꯤꯚ ꯔꯨꯝꯒꯤ ꯀꯩꯅꯣ ꯀ ꯀ꯭ꯂ꯭ꯂꯥꯁꯀꯤ ꯂ ꯀꯩꯅꯣꯅꯦ ꯂꯤꯕꯤꯡ ꯔꯨꯝꯗꯒꯤ ꯀ꯭ꯂꯥꯁꯇꯤ ꯍꯥꯡꯊꯣꯛꯑꯗꯤ ꯂꯣꯏꯅ ꯑꯣꯄꯦꯟ ꯇꯧꯕ ꯌꯥꯕꯅꯦꯕ ꯑꯗꯨꯗꯩ ꯊꯣꯛ ꯇꯧꯕ ꯌꯥꯅꯤ ꯃꯣꯏ ꯀ꯭ꯂꯥꯁꯇꯒꯤ ꯊꯣꯛꯂꯛꯑꯒ
ꯑꯗꯨꯨꯒꯤ ꯂꯤꯕꯤꯡ ꯔꯨꯝꯝꯒꯤ ꯒ꯭ꯂꯥꯁꯇꯒꯤ ꯊꯣꯛꯑꯒ ꯂꯩꯌꯣ ꯑꯗꯨꯅ ꯍ
ꯈꯪꯗꯦ ꯃꯣꯏꯗꯨꯁꯨ ꯑꯗꯨ ꯊꯣꯡꯁꯨ ꯁꯨꯍꯥꯟꯅ ꯍꯪꯗꯕꯅꯦꯕ ꯃꯣꯏꯗꯨ ꯃꯗꯨꯗꯤ
ꯎꯝ
ꯑꯦꯕ꯭ꯔꯤꯇꯥꯏꯝ ꯁꯠ ꯇꯧꯔꯒ ꯑꯗꯨꯝ ꯊꯝꯕꯅꯦꯕ ꯑꯗꯨꯝ
ꯎꯝ ꯇꯥꯕ
ꯇꯥꯏ ꯇꯥꯏꯦ
ꯀꯔꯤꯒꯤ ꯃꯨꯠ ꯃꯨꯠꯈꯤꯕꯒꯨꯝ ꯃꯨꯠꯈꯤꯕꯒꯨꯝ ꯇꯨꯃꯤꯟꯅ ꯂꯩꯈꯤꯕꯗꯣ
ꯁꯪꯅ ꯂꯩꯕꯗꯨꯒꯤ
ꯍ
ꯊꯤꯁꯨ ꯊꯤꯁꯨ ꯃꯆꯦꯠ ꯃꯆꯦꯠ ꯃꯆꯦꯠ ꯉꯥꯛꯇ ꯐꯥꯏꯔꯤꯕꯅꯤ ꯅꯨꯃꯤꯠ ꯃꯉꯥ ꯃꯔꯤ ꯃꯉꯥ ꯍꯦꯟꯅ ꯐꯥꯏꯔꯤꯕꯅꯤ
ꯆ ꯇꯣꯠꯁꯦ ꯍꯋꯥꯏ ꯈꯛꯇ ꯆꯥꯕꯒꯤ ꯑꯣꯏꯔꯝꯃꯅꯤ
ꯠ ꯆꯍꯤ ꯑꯣꯏꯅ ꯃꯥꯒꯤ ꯊꯤ ꯐꯣꯇꯣꯛ ꯊꯔꯛꯄꯗꯤ ꯀꯥꯎꯖꯠꯅꯤ ꯑꯩꯉꯣꯟꯗ
ꯍꯥꯟꯅꯒꯤꯅꯤꯗꯅ ꯑꯗꯨꯗꯤ ꯍꯧꯖꯤꯛꯀꯥꯏꯒꯤ ꯅꯠꯇ꯭ꯔꯦꯗꯅ
ꯑꯦꯔꯀ ꯍꯥꯟ ꯂꯩ ꯉꯛꯇ ꯅꯠꯇ ꯑꯅꯧꯕꯁꯨ ꯂꯩꯃꯤꯅꯤ
ꯍ
ꯍꯥꯟꯅꯩꯗꯤ ꯃꯔꯣꯏ ꯉꯥꯛꯇꯅꯤ ꯍꯟꯗꯛꯀꯤꯗꯤ ꯇꯣꯉꯥꯟꯅ ꯃꯇꯨꯡ ꯊꯥꯔꯛꯄ ꯊꯥꯔꯛꯁꯨ ꯂꯩꯕ ꯑꯗꯨꯅ
ꯎꯆ
ꯃꯟꯗꯦ ꯄꯥꯎ ꯑꯣꯐꯅꯤ ꯃꯣꯏ ꯅꯨꯡꯉꯥꯏꯅꯤ ꯌꯨ ꯊꯛꯑ ꯂꯩꯔꯦ ꯃꯣꯏꯗꯤ
ꯑꯗꯨꯝꯕꯗꯣ ꯍꯥꯏꯒꯅꯨ
ꯀꯩꯝ ꯀꯥꯏꯗꯦꯒ ꯑꯗꯨꯝ ꯍꯥꯏꯗ ꯀꯩꯗꯧꯒ
ꯍꯥꯏꯒꯅꯨꯗ ꯑꯣꯏꯔꯁꯨ ꯑꯣꯏ ꯌꯥꯗꯕ ꯌꯥꯝ ꯌꯥꯎꯕꯅꯤ ꯉꯔꯥꯡꯒꯤꯁꯨ
ꯏ ꯇꯨꯃꯥꯏ
ꯈꯪꯒꯦ
ꯌꯥꯗꯦ ꯊꯣꯛꯄꯅꯤꯅ ꯃꯗ
ꯑꯣ ꯅꯪ ꯆꯦꯛ ꯇꯧꯗꯕ꯭ꯔꯥ ꯑꯩꯗꯤ ꯉꯁꯥꯏ ꯆꯦꯛ ꯇꯧꯋꯦ ꯑꯗꯨꯒꯤ
ꯎ ꯆꯦꯛ ꯇꯧꯗꯦꯗꯤ ꯆꯦꯛ ꯇꯧ ꯌꯦꯡꯉꯦꯅꯣ ꯑꯦ ꯍꯧꯖꯤꯛ ꯇꯦꯛꯊꯧꯕ ꯌꯥꯔꯣꯏꯅꯤꯀꯣ
ꯌꯦꯉꯗ
ꯌꯥꯗꯦꯅꯤ ꯍꯧꯖꯤꯛ ꯆꯪꯕ
ꯅꯣꯡ ꯆꯨꯔꯤꯕ ꯅꯣꯏꯗꯤ
ꯆꯨꯦ ꯍꯣꯏ ꯉꯁꯤꯁꯨ ꯍꯎꯗꯤ ꯆꯨ ꯂꯩꯒꯝ ꯇꯕꯅꯦ
ꯍꯧꯖꯤꯛꯇꯤ
ꯑꯣꯏꯗꯤ ꯑꯝꯕ ꯊꯟꯗ꯭ꯔꯤ ꯂꯥꯏꯛꯅꯤꯡ ꯀ꯭ꯛ ꯀ꯭ꯂꯤꯛ ꯇꯧꯍꯂꯗ ꯑꯗꯨ ꯃ ꯃꯇꯝꯅꯤ ꯍꯠꯇꯦ
ꯊꯥꯔꯝꯃꯣꯏꯗꯗꯀꯣ ꯑꯗꯨꯗꯤ
ꯏꯪꯉꯦꯗꯗ ꯑꯗꯨꯒꯤ ꯍꯥꯏꯁꯨ ꯕ꯭ꯂꯦꯡꯀꯦꯠꯁꯨ ꯂꯩꯇꯕꯒꯤ ꯍꯥꯏꯗꯤ ꯑꯩꯒꯤ ꯇꯧꯔꯒ ꯑꯣꯏꯅ ꯁꯨꯞꯄ ꯇꯨꯝꯃ ꯂꯩꯕꯅꯤꯁꯤꯡ
ꯍꯪꯉꯨꯗꯅ ꯅꯤꯉꯣꯗꯅ
ꯕ ꯃꯗꯤ ꯊꯝꯁꯨ ꯑꯅꯤꯗꯤꯀ ꯃꯁꯀꯤꯜ ꯍꯒ ꯐꯨꯜ ꯐꯜꯔ ꯋꯥꯥꯎ ꯐꯜꯔ ꯇꯔꯪ ꯀꯃꯥꯏꯒꯤ ꯀꯥꯗꯤ ꯄꯔ ꯀ꯭ꯔꯃ
ꯏꯂꯨ ꯔꯦ ꯃꯣꯏ ꯏꯗꯤ ꯄꯥꯏ ꯗꯦꯕꯔꯗꯗꯤ
ꯃꯣꯏꯗꯨ ꯄꯥꯔ ꯂꯩꯗꯅ ꯃꯣꯏꯗꯨꯕꯨ ꯃꯣꯏꯕꯨꯅꯤ ꯁꯤꯖꯤꯟꯅꯕꯅꯤ ꯃꯣꯏ ꯇꯥꯟ ꯕꯥꯇꯥꯟ ꯄꯥꯔ ꯂꯩꯕꯅꯤ
ꯑꯂꯦ ꯑꯗꯨꯐꯥꯎ ꯇꯥꯟ ꯇꯅ ꯂꯩꯔꯒ ꯄꯥꯏꯔꯒ ꯂꯩꯕ
ꯑꯩꯈꯣꯏ ꯆꯤꯃꯟ ꯂꯩꯔ ꯀꯗ ꯑꯩꯈꯣꯏꯅ ꯑꯗꯨꯝ ꯇꯥꯟ ꯇꯥꯗꯤ ꯅꯠꯇꯦ ꯑꯗꯨꯒ ꯑꯗꯨꯝ ꯑꯩꯈꯣꯏꯅ ꯑꯃꯛ ꯄꯥꯏꯒꯦ ꯑꯗꯨꯝ ꯄꯥꯏꯕ ꯑꯃꯨꯛ ꯑꯃ ꯑꯣꯏꯅ ꯄꯥꯏꯒꯦ ꯥꯏ ꯇꯧꯔ
ꯑꯣ
ꯏꯪꯕꯅꯦ ꯏꯪꯕꯅꯦ ꯑꯃꯨꯛ ꯐꯦꯟ ꯊꯥꯗ꯭ꯔꯗꯤ ꯀꯥꯡꯁꯤ ꯃꯨꯒꯤ꯭ꯌꯥꯃꯇꯥꯗ ꯇꯣꯂꯕꯅꯤꯃꯨ
ꯊꯥꯎꯗꯅ ꯑꯗꯨꯗꯤ
ꯏꯤꯡꯉꯤꯗꯨꯅ ꯐꯦꯜ ꯊꯥꯗꯦ ꯍꯟꯅ
ꯕꯦꯠꯁꯤꯠꯇꯣ ꯑꯣꯏꯅ ꯏꯜꯂꯣ ꯑꯗꯨꯗꯤ
ꯍ
ꯀꯩꯅꯣ ꯌꯥꯝ ꯆꯦꯟꯖ ꯁꯨꯛꯇꯧ ꯇꯧꯔꯝꯃꯣꯏ ꯑꯗꯨꯁꯨ
ꯁꯂꯣ
ꯎꯝ
ꯃꯦꯠꯇꯨꯗ ꯁꯨꯕꯅꯤ ꯁꯨꯕꯤꯗꯦ ꯀꯩꯗꯧꯅꯤ ꯑꯩꯈꯣꯏꯅꯅ ꯁꯨꯕ ꯇꯥꯔꯅꯤꯅ ꯑꯩꯈꯣꯏꯅ ꯑꯗꯨ ꯇꯧ ꯇꯥꯔꯒ ꯑꯃ ꯅꯍꯥꯟ ꯁꯨꯒꯦ ꯇꯧꯕꯅꯦ ꯏꯁꯤꯡ ꯂꯥꯛꯇꯔ ꯂꯩ ꯅꯨꯃꯤꯃꯅꯤ ꯏꯁꯤꯡ ꯂꯥꯛꯇꯔꯅꯤ
ꯑꯅꯅꯤ ꯂ ꯍꯥꯏ
ꯑꯍꯃꯗ ꯂ ꯑꯩꯏ ꯅꯣꯡ ꯇꯥꯗꯅ ꯁꯨꯅꯤꯡꯗꯦ ꯑꯗꯨ ꯁꯨꯗ꯭ꯔꯕꯩꯅ ꯉꯁꯨ ꯅꯣꯡ ꯇꯥꯕꯩ ꯁꯨꯗ꯭ꯔꯦ ꯑꯃꯨꯛ
ꯎꯍꯥꯟꯅ ꯇꯧꯔꯕ ꯇꯧꯕ ꯌꯥꯔꯕ
ꯑꯦ ꯃꯦꯗꯨꯜ ꯂ ꯁꯨꯒꯅꯤ ꯑꯩꯈꯣꯏ ꯐꯤꯔꯣꯟꯜ ꯑꯃꯁꯨ ꯃꯥꯅ ꯂꯣꯏꯅ ꯁꯨꯅꯤ ꯍꯥꯏꯔꯝꯕ ꯑꯗꯨꯝ ꯊꯝꯕꯅꯤ ꯑꯗꯨꯅ
ꯍ
ꯐꯤꯔꯣꯟꯃꯗꯤ ꯊꯝꯗꯦ ꯐꯤꯔꯣꯟꯗꯦ ꯑꯗꯨꯝ ꯏꯊꯟ ꯑꯗꯨꯝ ꯁꯣꯛ ꯁꯗꯣꯛꯟꯗꯨ ꯃꯦꯊꯦꯁꯀꯨꯝꯕꯗꯨꯗꯤ ꯁꯨꯕ ꯇꯜꯂꯦ ꯊꯝꯃꯅꯦ
ꯍꯌꯦꯡ ꯍꯥꯏꯔꯒꯗꯤ
ꯅꯣꯡ ꯆꯨꯕ ꯑꯇꯣꯞꯄ ꯀꯥꯟꯅꯅꯤ ꯍꯥꯏꯒꯦ ꯇꯧꯕꯅꯤ ꯅꯣꯡꯆꯨ ꯁꯨꯔꯒꯦꯗꯧꯕꯅꯤ
ꯃꯁꯤ ꯂꯥꯛꯄ꯭ꯔꯣ ꯑꯗꯨꯗꯤ
ꯂꯥꯛꯔꯕ ꯉꯁꯤꯗꯤ ꯑꯌꯨꯛꯀꯤ ꯆꯥꯛꯟꯖꯥꯡ ꯑꯌꯨꯛꯇꯁꯨ ꯊꯣꯡꯕꯤꯔꯝꯃꯦ ꯅꯨꯡꯗꯥꯡꯒꯤꯁꯨ ꯊꯣꯡꯕꯤꯔꯝꯃꯦ ꯉꯁꯤꯗꯤ
ꯐꯥꯔꯅꯦ
ꯉꯁꯥꯏ ꯄꯨꯡ ꯑꯃꯗ꯭ꯔꯥ ꯄꯨꯡ ꯑꯃꯗ꯭ꯔꯥ ꯍꯧꯒꯜꯂ ꯄꯨꯔꯤ ꯌꯥꯥꯏ ꯄꯨꯔꯤ ꯊꯣꯛ ꯄꯨꯔꯤ ꯁꯦꯝꯃꯅꯦꯃꯤ
ꯑ ꯍꯥꯏꯕꯤꯔꯦ ꯃꯤ ꯑꯇꯩꯁꯤꯡꯅꯁꯨ
ꯃꯦꯅꯦꯖꯔꯁꯤꯡꯅ ꯍꯥꯏꯕꯝꯅꯤ ꯑꯩꯈꯣꯏ ꯔꯥꯡꯁꯤꯗ ꯃꯣꯏꯅ ꯊꯣꯡꯕꯤꯗ꯭ꯔꯕ ꯄ꯭ꯔꯣꯕ꯭ꯂꯦꯝ ꯊꯣꯛꯈ꯭ꯔꯦꯗꯅ ꯉꯔꯥꯡ
ꯎꯝ
ꯑꯗꯨꯗꯗꯤ ꯃꯛꯇ ꯍꯥꯏꯕꯤꯌꯨꯖꯥꯅꯤꯡꯗꯣ
ꯎꯝ
ꯃꯦꯅꯦꯖꯔꯁꯦ ꯅꯨꯡꯉꯥꯏꯇ꯭ꯔꯕꯅꯦ ꯑꯩꯈꯣꯏꯗꯗꯒꯤ ꯀꯩꯝ ꯈꯪꯒꯅꯨ ꯃꯣꯏꯅ ꯑꯗꯨꯝ ꯍꯥꯏꯔꯁꯨ ꯑꯗꯨꯝ ꯅꯣꯏꯅ ꯑꯗꯨꯝ ꯊꯣꯡꯅꯤꯡꯕꯀꯜ ꯍꯧꯒꯠꯂ ꯑꯗꯨꯝ ꯊꯣꯡꯉꯒ ꯆꯥ ꯑꯗꯨꯝ ꯍꯥꯏꯕꯅꯤ ꯃꯥꯅꯁꯨ ꯑꯗꯨꯝ
ꯑ
ꯃ ꯍꯥꯏꯗꯤ ꯍꯥꯏꯗꯤ ꯃꯥꯁꯨ ꯉꯥꯏꯇꯕ ꯑꯣꯖꯥꯠꯅ ꯀꯩꯅꯣ ꯍꯥꯏꯗꯤ ꯃꯥ ꯁꯤꯖꯤꯟꯅꯔꯔꯤꯕꯅ ꯃꯥꯅ ꯁꯣꯏꯕꯅꯤꯅ ꯑꯈꯪ ꯈ ꯎꯈ꯭ꯔꯕꯅꯤꯅ
ꯎꯝ
ꯃꯗꯨꯁꯨ ꯂꯣꯍꯤ ꯂꯣꯍꯤ ꯆꯠ ꯇꯣꯛꯄꯗꯤꯅꯠꯇꯕ ꯃꯥꯅ ꯂꯣꯏ ꯆꯠꯊꯣꯛꯇꯦꯕ ꯊꯝꯃꯝ ꯂꯩꯔꯤꯕꯅꯤꯕ ꯒꯤ ꯃꯁ ꯅꯨꯡꯉꯥꯏꯇ꯭ꯔ ꯃꯥꯁꯨ ꯀꯩꯝ ꯍꯥꯏꯕ ꯉꯝꯗꯕꯗꯣꯃ ꯑꯗꯨꯃ
ꯃꯉꯣꯟꯗ ꯑꯃꯨꯛ ꯑꯦꯒꯦꯟꯁ ꯇꯧꯔꯦ ꯑꯗꯨꯒ ꯑꯅꯧꯕ ꯂꯥꯛꯄꯁꯤꯡꯃ ꯌꯥꯝ ꯀꯩꯝꯇꯩ ꯑꯗꯨꯝꯃꯥꯏꯅ ꯇꯧꯕ ꯅꯦ ꯋꯥꯁꯤꯁ
ꯑꯆꯥ
ꯑꯗꯨꯗꯤ ꯍꯥꯏꯕ ꯌꯥꯔꯣꯏ ꯑꯃꯨꯛ ꯊꯕꯛꯇ ꯂꯧꯠꯊꯣꯛꯄꯁꯨ ꯌꯥꯔꯣꯏ ꯑꯗꯨꯗ ꯈꯪꯕꯅꯤꯉ ꯑꯗꯨ ꯀꯩ ꯍꯥꯏꯗꯒꯗꯤ ꯑꯩꯈꯣꯏꯅ ꯅꯥꯑꯒ ꯀꯔꯤꯝ ꯈꯪꯉꯦ ꯊꯩꯅꯕ ꯑꯗꯨꯅ
ꯁ ꯑꯗꯨꯒ ꯑꯩꯈꯣꯏ ꯑꯩꯈꯣꯏꯗꯁꯨ ꯉꯁꯤ ꯀꯩꯅꯣ ꯇꯧꯋꯤꯅꯦ ꯀꯩꯅꯣ ꯑꯩꯈꯣꯏꯗꯤꯁꯨ ꯊꯥ ꯑꯃ ꯁꯨꯔꯦꯗꯅ
ꯎꯝ
ꯅꯍꯥꯟꯗꯒꯤ ꯑꯗꯨꯝ ꯌꯦꯡꯉꯛꯛꯑꯒ ꯂꯩ ꯑꯗꯣ ꯅꯨꯄꯥꯖꯣ ꯑꯗꯨꯗꯣ ꯑꯩꯈꯣꯏ ꯁꯦꯛꯁꯟꯒꯤ ꯅꯨꯄꯥꯅꯤꯗꯣ ꯑꯗꯨꯗꯣ ꯀꯩ ꯀꯩ